ꯆꯥꯛ ꯏꯁꯤꯡ ꯎꯅꯔꯕꯣ
ꯎꯅꯥꯔꯦ ꯀꯩ ꯏꯟꯖꯥꯡ ꯆꯥꯒꯦ
ꯉꯥ ꯀꯣꯛꯇ ꯊꯣꯡꯉꯦ
ꯅꯇꯣꯟꯗꯒꯤ
ꯎꯝ ꯉꯁꯥꯏ ꯊꯣꯡꯉꯦ
ꯅꯨꯡꯗꯥꯡꯁꯨ ꯑꯗꯨꯝ ꯆꯥꯔꯦ
ꯎꯝ ꯄꯨꯟꯁꯦꯜꯂꯦ ꯄꯨꯟꯅ
ꯇꯨꯝꯗ꯭ꯔꯣ ꯅꯨꯡꯁꯥꯁꯤꯗ
ꯄꯨꯝꯗꯦꯗ ꯉꯛ ꯀꯥꯟꯅꯕꯗꯤ
ꯎꯝ
ꯀꯩ ꯆꯥꯔꯕꯥ ꯅꯥꯪꯗꯤ
ꯍꯈꯣꯏ ꯌꯦꯜꯂꯤ ꯏꯔꯣꯜꯂꯒ ꯀꯥꯔꯣ ꯑꯈꯥꯕ ꯀꯥꯡꯉꯧ ꯉꯧꯋꯤ ꯑꯂꯨꯒ
ꯎꯝ ꯀꯔꯣꯛ ꯈꯥꯕꯗꯣ ꯆꯥꯝꯊꯣꯡ ꯑꯣꯏꯅ ꯇꯧꯋ ꯍꯥꯎꯕꯅꯦ ꯀꯔꯪ ꯈꯥꯗꯕꯅꯦ ꯑꯩ ꯉꯥꯒ ꯑꯃ ꯍꯥꯞꯠꯇꯃꯤꯅ ꯇꯧꯔꯤꯌꯦꯦ ꯑꯗꯨꯝ
ꯑꯁ ꯀꯥꯡꯉꯧ ꯉꯧꯔꯕ ꯑꯥꯁꯨ ꯌꯥꯝ ꯈꯥꯔ ꯀꯥꯟꯁꯤꯁꯦ
ꯎꯝ ꯆꯝꯊꯣꯡꯗꯤ ꯀꯥꯔꯦꯝ ꯇꯧꯔ ꯐꯨꯜꯂꯛꯄꯗ ꯑꯗꯨꯝ
ꯎꯝ
ꯆꯠꯈꯔꯦꯗꯧꯅꯦ ꯕꯂꯟꯔꯤ ꯍꯋꯥꯏꯒ ꯇꯒ
ꯅꯣꯡꯃꯪꯈꯥ ꯃꯍꯤ ꯊꯛꯄ ꯉꯝꯅꯔꯝꯃꯦ
ꯀꯩꯝ ꯇꯧꯗꯦ ꯑꯗꯨꯝ ꯆꯥꯏ ꯍꯛꯆꯥꯟꯒ ꯐꯈꯔꯥꯄꯣꯟ ꯑꯁꯝꯕ ꯆꯥꯥꯕ
ꯎꯝ
ꯉꯁꯥꯏ ꯑꯩꯁꯨ ꯅꯣꯏ ꯑꯗꯨꯝ ꯂꯥꯛꯑꯝꯃꯤ ꯁꯥꯏꯀꯟ ꯊꯧꯔꯒ
ꯄꯨꯡ ꯀꯌꯥ ꯑꯗꯨꯋꯥꯏꯔ
ꯑꯩꯅ ꯀꯣꯜ ꯇꯧꯔꯝꯕꯗꯣ
ꯀꯣꯜ ꯇꯔꯛꯅꯅꯤ
ꯅꯍꯥꯟ ꯇꯧꯔꯛꯄ ꯃꯇꯝꯗꯣ ꯑꯗꯨꯡꯀꯥꯟꯗ ꯫
ꯑꯣ꯫ ꯑꯩꯗꯤ ꯂꯥꯏꯕ꯭ꯔꯦꯔꯤ ꯆꯠꯂꯨꯏꯌꯦ ꯀ꯭ꯂꯥꯁ ꯍꯠꯇꯁꯨ꯫
ꯎꯝ ꯑꯩꯁꯨ ꯆꯠꯀꯦ ꯇꯧꯔꯝꯃꯦ ꯉꯁꯥꯏ ꯅꯣꯡ ꯇꯥꯔꯄꯩꯗꯣ꯫
ꯎꯝ꯫
ꯇꯔꯥ ꯃꯈꯥꯏꯗ ꯍꯟꯂꯥꯛꯄ ꯌꯥꯏ꯫ ꯑꯗ ꯅꯣꯡ ꯇꯥꯔꯛꯄꯗꯨ ꯇꯜꯂꯕ꯫
ꯌꯥꯝ ꯀꯨꯏ ꯂꯩꯔꯛꯇꯦ ꯕꯁꯇꯣ ꯃꯤ ꯌꯥꯝꯗꯦ ꯉꯟꯅꯍꯟꯁꯦꯅ ꯑꯗꯨꯝꯍꯜꯂꯛꯑꯦ꯫
ꯑꯣ ꯑꯗꯣꯏꯔ ꯕꯁ ꯍꯟꯗꯣꯔꯦꯅ ꯃꯦꯁꯦꯖ ꯉꯥꯟ ꯊꯥꯅꯈꯤꯕꯗꯣ꯫
ꯎꯝ꯫ ꯑꯩ ꯅꯪꯆꯤꯠꯀꯗꯤ ꯆꯠꯂꯔꯣꯏ ꯌꯨꯝꯗ ꯑꯃꯨꯛ ꯄꯔꯒꯦ
ꯌꯨꯝꯗ
ꯎꯝ ꯑꯩ ꯑꯝꯇ ꯄꯥꯗ꯭ꯔꯤꯅꯦ
ꯑꯦ ꯍꯪꯆꯤꯠ ꯑꯍꯥꯥꯟꯕ ꯊꯣꯀꯞꯗꯣ ꯌꯥꯝ ꯂꯨꯔꯦ
ꯀꯃꯥꯏꯅ
ꯈꯪꯗꯦ ꯀꯣꯏꯁꯟ ꯈꯨꯍꯪꯗꯣ ꯎꯗꯣ ꯃꯃꯥꯡꯒꯤ
ꯌꯦꯡꯗꯦ ꯌꯦꯡ ꯍꯧꯔꯝꯃꯕꯅꯤ ꯃꯊꯥ ꯁꯥꯟꯅꯕꯅꯤꯅ ꯌꯦꯡꯗ꯭ꯔꯦ
ꯑꯅꯧꯕ ꯃꯇꯝꯗꯣ ꯅꯪ ꯀꯥꯏꯗꯒꯤꯩ ꯄꯥꯒꯦ
ꯄꯥꯗꯦꯗ ꯍꯌꯦꯡ ꯈꯔ ꯅꯤꯡꯁꯤꯡꯉꯒ ꯁꯥꯖꯤꯜꯂꯛꯏꯕꯗꯧꯅꯦ ꯑꯔꯤꯕ ꯅꯣꯡ ꯃꯌꯥꯏ ꯑꯝꯇ ꯄꯥꯗ꯭ꯔꯦ꯫
ꯑꯔꯤꯕꯒ ꯃꯌꯥꯏꯒꯗꯤ ꯈꯔ ꯐꯔꯦꯅꯦ ꯑꯅꯧꯕꯒꯤꯗꯣ꯫ ꯔꯤꯅꯥꯟꯁꯥꯗꯩ ꯈꯔ ꯄꯥꯕꯁꯨ ꯌꯥꯗꯦ ꯌꯔꯝꯒꯅꯤ꯫
ꯎꯝ ꯑꯗꯨ ꯇꯧꯔꯅꯤ ꯈꯔ ꯁꯥꯖꯤꯜꯂ ꯁꯥꯖꯤꯜꯂ ꯏꯔꯗꯧꯅꯤ ꯑꯏꯕ ꯈꯔ ꯄꯟꯁꯤꯜꯂꯒ꯫ ꯅꯠꯇ ꯑꯏꯕ ꯁꯨꯡꯄꯟ ꯄꯟꯗꯅꯁꯨ ꯌꯥꯏꯗ꯫ ꯍꯧꯖꯤꯛꯀꯤ ꯄꯣꯂꯤꯇꯤꯀꯦꯜ ꯆꯪꯉꯛꯏꯕ ꯏꯗꯨꯨꯀꯦꯁꯟ ꯁꯤꯁꯇꯦꯝ ꯍꯣꯡꯉꯛꯏꯕ꯫ ꯗ ꯏꯕꯗ ꯃꯅꯤꯡ ꯃꯈꯥ ꯇꯝꯕꯤꯕ ꯁꯨꯝꯕ ꯈꯣꯠꯏ꯫ ꯑꯗꯒꯤ ꯑꯃꯨꯛ ꯃꯩꯇꯩꯂꯣꯟ ꯑꯃꯨꯛ ꯀꯈꯠꯅꯕ ꯑꯃ ꯍꯣꯠꯅꯔꯛꯏꯁꯦ꯫
ꯍꯣꯏ ꯑꯗꯨꯃꯥꯏꯅ ꯑꯣꯏꯔꯗꯤ ꯐꯩꯌꯦ ꯀꯕꯤꯒꯤ ꯃꯃꯤꯡ ꯌꯥꯎꯔꯒ ꯍꯪꯖꯜꯂꯛꯄꯗꯨꯗꯅꯤ꯫
ꯎꯁꯁ ꯃꯃꯤꯡ ꯌꯥꯎꯔꯛꯇ꯭ꯔꯗꯤ꯫ ꯕꯦꯔ ꯀꯥꯏ ꯃꯃꯤꯡ ꯌꯥꯎꯔꯛꯑꯗꯤ ꯐꯗꯣꯏꯅꯤ ꯃꯃꯤꯡꯗꯣ ꯌꯥꯎꯔꯑꯕꯅꯤꯅ ꯃꯈꯣꯏꯅ ꯊꯤꯅꯗꯧꯗꯣ ꯃꯣꯏꯅ ꯍꯩꯖꯜꯂꯛꯑꯗꯧꯅꯤ꯫
ꯑꯁ꯫
ꯃꯥꯡ ꯃꯆꯥꯅ ꯇꯞꯅ ꯌꯥꯅꯤꯁꯦ ꯑꯆꯧꯕꯅꯤꯅ ꯁꯥꯕ ꯃꯌꯥꯝ ꯊꯣꯛꯂꯛꯀꯅꯤꯕ ꯃꯆꯥꯅꯤꯅ ꯄꯣꯏꯟꯗꯣ ꯗꯥꯛ ꯂꯥꯎꯅ ꯑꯃ ꯑꯅꯤ ꯄꯤꯔꯒ꯫ ꯂꯥꯜꯂꯗꯤ ꯃꯥꯛꯄꯤꯔꯛꯑꯣ ꯌꯥꯕꯗꯣ ꯅꯠꯇ ꯆꯥꯎꯕꯅꯤꯅ ꯈꯔ ꯁꯥꯕꯗ꯫
ꯅꯠꯇꯦ ꯉꯔꯥꯡ ꯒ꯭ꯔꯨꯞꯇ ꯊꯥꯔꯛꯄꯗꯣ ꯀꯕꯤ ꯀꯃꯜ ꯆꯥꯎꯕ ꯕ ꯑꯉꯥꯡ ꯑꯍꯜ ꯑꯣꯏꯔꯗꯤ ꯈꯪꯉꯤꯗꯅ ꯃꯣꯏ ꯂꯥꯏꯔꯤꯛꯇꯨꯗꯤ꯫ ꯑꯗꯩ ꯏꯕꯣꯄꯤ ꯁꯛ ꯀꯥꯏꯅ ꯇꯧꯔꯒ꯫ ꯇꯧꯔꯒ ꯇꯣꯡꯕ꯭ꯔꯥꯒꯤ ꯗꯃꯥꯟꯅꯤꯅ ꯀꯃꯥꯏꯅ ꯇꯧꯔꯛꯑꯗꯤ꯫
ꯍꯥꯏꯔꯑꯣꯗ ꯀꯩꯁꯨ ꯑꯗꯨꯃꯛꯇꯤ ꯗ꯭ꯔꯃꯥꯒꯤ ꯁꯔꯨꯛꯇ ꯈꯔ ꯍꯥꯏꯔꯛꯀꯗ꯭ꯔꯥ꯫
ꯑꯦ ꯗ꯭ꯔꯃꯥꯁꯦ ꯑꯅꯧꯕꯗ ꯂꯥꯛꯏꯅꯤꯅꯦ꯫ ꯗ꯭ꯔꯃꯥꯒꯤ ꯈꯨꯡꯉꯧ ꯎꯄꯟ꯭ꯌꯥꯁ ꯈꯣꯡꯉꯧ ꯁꯩꯔꯦꯡꯒꯤ ꯈꯣꯡꯉꯧ꯫ ꯂꯟꯖꯥꯎ ꯃꯃꯥꯡ ꯂꯟꯖꯥꯎ ꯃꯇꯨꯡ ꯇꯧꯔꯒ ꯇꯧꯗꯣꯏ ꯃꯌꯥꯝꯗꯣ꯫
ꯑꯝ ꯄꯥꯗ꯭ꯔꯤ ꯇꯧꯔꯤꯁꯦ ꯍꯧꯖꯤꯛ ꯑꯔꯤꯕꯒꯤ ꯄꯥꯜꯂꯣꯏꯗꯕ ꯈꯔ ꯂꯣꯏꯁꯤꯟꯒꯦ ꯇꯧꯔꯤ꯫ ꯍꯟꯗꯣꯛꯄꯗ
ꯑꯣ꯫
ꯑꯗꯨ ꯂꯣꯏꯔꯒ ꯂꯤꯡꯒꯣꯏꯁꯇꯤꯛ ꯄꯥꯍꯧꯔꯗꯧ꯫
ꯑꯦ ꯑꯍꯝꯕ ꯊꯣꯛꯄꯩꯗꯤ
ꯑꯍꯥꯟꯕ ꯊꯣꯛꯄꯗꯨ ꯉꯁꯤꯒꯤꯁꯦ ꯄꯣꯏꯇꯤꯞ ꯄꯣꯏꯔꯇꯣꯟ ꯈꯨꯟꯗꯣꯛꯁꯦ ꯄꯥꯕ ꯂꯣꯏꯕꯒ ꯀꯩꯅꯣ ꯂꯦꯡꯒ꯭ꯋꯦꯁꯇꯤ ꯀꯕꯣꯛ ꯀꯕꯣꯛ ꯌꯦꯡꯉꯅꯤ ꯀꯩꯅꯣ꯫ ꯇꯤꯕꯦꯇꯣ ꯕ꯭ꯔꯃꯟ ꯑꯃ ꯑꯣꯏꯅ ꯂꯣꯟ ꯅꯩꯅꯕ ꯑꯗꯒꯤ ꯃꯅꯤꯄꯨꯔꯤ ꯂꯣꯟ ꯑꯔꯤꯕ ꯍꯧꯔꯛ ꯈꯤꯕ ꯀꯃꯥꯏꯅ ꯍꯧꯔꯛꯈꯤꯕ ꯈꯣꯠꯄꯗꯨ ꯈꯔ꯫ ꯑꯗꯨꯒ ꯀꯩꯅꯣꯒ ꯌꯦꯡꯉꯅꯤ ꯎꯝ꯫ ꯑꯇꯩꯗꯨꯅ ꯀꯣꯟꯅ ꯌꯦꯡꯕ꯭ꯔꯥ ꯀꯩꯅꯣ ꯑꯝ ꯀꯩꯅꯣꯗꯣ ꯀꯩꯅꯣꯝ ꯍꯥꯏꯗꯥꯏ ꯁꯤꯀ꯭ꯋꯦꯟꯁ ꯑꯗꯒꯤ ꯀꯟꯖꯪꯁꯟ ꯑꯗꯨꯗꯨ ꯃꯌꯥꯝ ꯌꯥꯎꯟꯗꯣ ꯑꯗꯨꯅ ꯃꯥꯏ ꯃꯇꯝꯗꯨ ꯌꯦꯡꯉꯅꯤ꯫ ꯉꯁꯤ ꯍ ꯌꯦꯡꯒꯅꯤ ꯑꯗꯨꯒ ꯍꯌꯦꯡꯗꯤꯌꯥ ꯁꯤꯛꯁꯇ ꯅꯠꯇ꯭ꯔꯣ
ꯀꯩꯅꯣ ꯍ ꯗꯦꯠ ꯊꯠꯇ
ꯑꯣ ꯌꯥꯔꯤꯗ ꯐꯤꯐꯇꯤꯟꯗꯔ ꯁꯤꯛꯁꯇꯤꯟꯗꯔ ꯀꯩꯅꯣ ꯍꯤꯁꯇ꯭ꯔꯤꯒꯤꯗꯧ ꯃꯀꯣꯛꯇꯩ ꯐꯖꯅ ꯌꯦꯡꯉꯕ ꯉꯥꯏꯍꯥꯛꯈꯩ ꯄꯥ ꯇꯟꯗꯅ ꯄꯥꯅꯤꯡꯉꯥꯏꯁꯨ ꯂꯩꯇꯦ ꯀꯟ ꯄꯥꯗꯝꯅꯤ꯫ ꯉꯁꯤ ꯀꯕꯣꯛ ꯀꯕꯣꯛ ꯌꯦꯡꯉꯥꯗꯣꯏꯅꯤ꯫
ꯍꯥꯏꯗꯤ ꯉꯁꯤꯗꯤ ꯉꯁꯤꯗꯤ ꯍꯧꯔꯤ ꯂꯤꯇꯔꯦꯆꯔ꯫
ꯎ ꯇꯨꯝꯕꯗ ꯇꯨꯝꯕꯗ ꯍꯥꯏ ꯄꯨꯡ ꯑꯅꯤꯗ ꯇꯨꯝꯃꯦ
ꯎꯝ
ꯃꯥꯄꯜ ꯇꯔꯥꯗ ꯍꯧꯒꯠꯂꯦ
ꯎꯝ
ꯑꯗ ꯉꯁꯤ ꯅꯣꯡ ꯃꯥꯄꯜ ꯇꯥꯗ ꯍꯧꯒꯂꯦ ꯅꯍꯥꯟꯗꯤ ꯄꯨꯡ ꯑꯍꯨꯝꯗ ꯇꯨꯝꯃꯒ ꯄꯨꯡ ꯑꯃꯗ ꯍꯧꯒꯠꯂꯛꯇꯨꯅ
ꯕꯣꯏꯕꯔ
ꯌꯦꯡꯗꯕꯤꯗ
ꯀꯩꯅꯣꯗꯤ ꯑꯅ ꯍꯦꯡꯅꯅ ꯇꯨꯝꯃꯤꯁꯤꯅ
ꯑꯁ ꯇꯨꯝꯕ ꯌꯥꯗꯅ ꯃꯤ ꯄꯥꯡꯊꯣꯛ ꯂꯩꯗꯅ ꯇꯨꯝꯕꯒꯒꯤꯅꯤ ꯆꯪꯉꯒ ꯑꯗꯩ ꯀꯥꯟꯅꯕ ꯄꯣꯠꯇꯤ ꯁꯤꯗꯤꯤ ꯇ ꯃꯥꯡꯍꯟꯕ ꯌꯥꯗꯦꯅ ꯐꯣꯟ ꯃꯦꯠꯂꯦ
ꯑꯦ ꯂꯥꯏꯔꯤꯛ ꯄꯥꯊꯣꯛꯑ ꯌꯥꯗ꯭ꯔꯣ ꯇꯨꯝꯕ ꯌꯥꯗꯦ ꯀꯥꯟꯗꯨꯗ
ꯂꯥꯏꯔꯤꯛ ꯄꯥꯕ ꯁꯨꯡꯌꯥ ꯌꯥꯗꯦ ꯂꯥꯏꯔꯤꯛꯁꯨ ꯎꯅꯤꯡꯗꯦ ꯁꯨꯡꯉꯨꯛ ꯐꯣꯟꯁꯤ ꯈꯛꯇꯅꯤ ꯐꯣꯟꯁꯤ ꯑꯗꯨꯝ ꯐꯣꯟꯁꯤꯦ ꯃꯦꯠꯇꯗꯤ ꯁꯥꯔꯤ ꯀꯩ ꯍꯥꯏꯇꯥꯔꯦ ꯑꯟ ꯂꯩ ꯉꯝꯗꯕꯤꯅꯦꯕ ꯉꯥꯏꯍ ꯐꯣꯏꯁꯦ ꯑꯗꯨꯝ ꯃꯦꯠꯂꯒ ꯌꯥꯗ꯭ꯔꯦ ꯇꯧꯗꯗꯤ
ꯑꯩ ꯅꯨꯡ ꯅꯍꯥꯟ ꯇꯣ
ꯑꯗꯨ ꯈꯔ ꯈꯔ ꯁꯦꯝꯗꯣꯛꯑꯝꯃꯝꯅꯦ ꯑꯃꯨꯛ ꯍꯦꯛꯇ ꯍꯟꯖꯜꯂꯛꯄ ꯑꯗꯩ ꯍ ꯆꯥꯛꯆꯥ ꯇꯣꯛꯑꯦ ꯆꯥꯛ ꯆꯥꯣꯛꯄꯩ ꯑꯃꯨꯛ ꯇꯨꯝꯃꯦ ꯉꯁꯤꯗꯤ ꯄꯨꯡ ꯃꯥꯄꯟ ꯇꯔꯥꯗꯥꯋꯥꯗ ꯍꯧꯒꯠꯂ ꯆ ꯊꯣꯡꯗꯣꯛ ꯆꯥꯛꯣꯛꯑ ꯆꯥꯛ ꯆ ꯇꯣꯛꯄꯩ ꯑꯃꯨ ꯇꯨꯝꯕꯗ ꯇꯨꯝꯕꯗ ꯄꯨꯡ ꯃꯔꯤ ꯑꯍꯨꯝ ꯃꯈꯥꯏ ꯃꯔꯤ ꯑꯗꯨꯏ ꯍꯧꯒꯠꯂꯛꯏ
ꯑꯣ ꯀꯩꯅꯣꯗꯣ ꯄꯥꯕ꯭ꯔꯣ ꯄꯤ ꯇꯤ ꯑꯦꯐ ꯊꯥꯔꯛꯄꯁꯤꯡꯗꯣ
ꯄꯥꯗꯦꯗ ꯆꯪꯉꯨꯕꯅꯦ ꯄꯥꯄꯨꯡ ꯈꯪꯗꯦ ꯃꯌꯦꯛꯇꯣ ꯃꯝꯃꯒ ꯑꯗꯒꯤ ꯍꯧꯖꯤꯛ ꯑꯗꯨ ꯌꯦꯡꯉꯨꯔꯣꯨ ꯃꯊꯥ ꯁꯥꯟꯅꯕꯅꯤꯅ ꯌꯦꯡꯗ꯭ꯔꯦ
ꯑꯁ ꯑꯩ ꯑꯗꯨꯗꯩ ꯄꯥꯒꯦꯅ ꯇꯧꯔꯤꯅꯦ ꯑꯗꯨꯩ ꯄꯥꯕ ꯍꯧꯔꯝꯃꯦ ꯗ꯭ꯔꯃꯥꯒꯤ ꯈꯣꯡꯍꯧ ꯈꯔ ꯌꯥꯍꯧꯋꯤ ꯑꯗꯨꯗ
ꯎꯝ ꯑꯜꯄꯥꯗ꯭ꯔꯦ
ꯍꯥꯏꯗꯤ ꯂꯣꯏꯅꯃꯛꯇꯤ ꯄꯥꯗꯦꯕ ꯁꯤꯂꯦꯕꯁꯇ ꯌꯥꯎꯗꯕꯁꯨ ꯌꯥꯎꯋꯦꯕ ꯈꯔ ꯈꯪꯒꯠ ꯈꯒ ꯂ ꯌꯦꯡꯗꯤ ꯌꯦꯦꯟꯖꯜꯂꯣꯍꯦ ꯂꯨꯗꯣꯏ ꯃꯥꯜꯂꯦ
ꯈꯪꯉꯦ ꯍꯌꯦꯡ ꯑꯦꯛꯖꯥꯝ ꯆꯪꯉ ꯀꯥꯟꯗ ꯂꯥꯏꯊꯣꯛꯍꯜꯂ ꯂꯣꯏꯔꯦ ꯂꯨꯔꯁꯨ ꯑꯗꯣ ꯇꯧꯕꯇꯕꯨ ꯍꯩꯕ ꯍꯩꯇꯕ ꯑꯈꯪꯕ ꯈꯔꯗꯣ ꯁꯥꯡꯗꯣꯛꯅ ꯏꯒꯗꯕ ꯌꯥꯝꯗ꯭ꯔꯕꯗ ꯄꯦꯤꯁ ꯃꯉꯥꯗꯩ ꯇꯥꯕ ꯁꯨꯡꯉꯥꯏ ꯌꯥꯗꯦ
ꯎꯝ
ꯑꯩ ꯄꯦꯁ ꯃꯉꯥ ꯆꯥꯗꯅ ꯇꯔꯦꯠ ꯅꯤꯄꯥꯜ ꯇꯔꯦꯠ ꯅꯤꯄꯥꯜꯗ ꯏꯗꯣꯏꯁꯦ ꯀꯣꯏꯁꯟ ꯑꯃꯃꯝꯗ ꯍꯟꯗꯛꯇꯤ ꯈꯨꯏ ꯆꯥꯎꯔꯞ ꯈꯨꯏ ꯆꯥꯎꯔꯞ ꯂꯜꯂꯞ ꯂꯜꯂꯞ
ꯃꯥꯁꯦ ꯂꯥꯛꯄꯗ ꯒ꯭ꯔꯦꯠꯇꯣ ꯌꯥꯝꯅꯤ ꯑꯃꯗꯣ ꯍꯥꯏꯗꯤ ꯑꯦꯠ ꯌꯧꯕ ꯑꯝꯗ ꯌꯥꯎꯗꯦ ꯂꯣꯏ ꯅꯦꯝꯅꯩꯀꯣ
ꯎꯝ ꯍꯣꯏꯗ ꯑꯩꯗꯤ ꯄꯥꯁ ꯁꯨꯠ ꯑꯅ ꯌꯥꯎꯔꯛꯑ ꯂꯣꯏꯔꯦ ꯑꯍꯥꯟꯕꯒꯤ ꯔꯣꯜ ꯑꯃ ꯊꯣꯛꯄꯗꯨꯗ ꯅꯦꯠꯀꯤꯁꯨ ꯀꯣꯆꯤꯡ ꯍꯧꯅꯔꯗꯥ ꯗꯤꯁꯦꯝꯕꯔ ꯍꯟꯗꯛꯀꯤꯁꯨ ꯊꯥꯖꯤꯟꯕ ꯍꯧꯔꯝꯈꯤꯔꯣꯏꯅ ꯊꯥꯖꯤꯟꯕ
ꯅꯍꯃꯨꯛ ꯅꯣꯕꯦꯝꯕꯔ ꯑꯗꯨꯋꯥꯏꯗ ꯊꯥꯖꯅꯕꯅꯦ
ꯎꯝ ꯑꯗꯨ ꯂꯥꯛꯄꯒ ꯎꯝ ꯍꯟꯗꯛꯇꯤ ꯊꯥꯒꯦ ꯍꯟꯗꯛ ꯊꯥꯔꯅꯤ ꯑꯗꯨ ꯌꯦꯡꯉꯅꯤ ꯑꯗꯨꯒ ꯊꯪꯗꯅ ꯀꯣꯆꯤꯡ ꯐꯖꯅ ꯌꯥꯎꯕ꯭ꯔꯥ ꯀꯩꯅꯣꯝ ꯇꯧꯔꯅꯤ
ꯎꯝ
ꯑꯗꯨꯒ ꯎꯝ ꯀꯆꯤꯡ ꯌꯥꯎꯔꯒ ꯌꯟꯕ ꯑꯃꯨꯛ ꯑꯗꯨꯗꯣ ꯐꯖꯅ ꯊꯥꯔꯕ ꯀꯩꯅꯣꯡꯁꯨ ꯊꯥꯗꯣꯏꯅꯦ ꯍꯟꯗꯛꯇꯤ ꯀ꯭ꯋꯦꯠꯁꯨ ꯕꯦꯠꯀꯤ ꯎꯝ ꯑꯦꯝ ꯌꯨꯗ ꯇꯝꯕꯅ ꯄꯩꯁꯥ ꯇꯤꯡꯗꯦ ꯤꯡ ꯑꯇꯣꯞꯄ ꯇꯣꯉꯥꯟꯗꯤ ꯑꯦꯗꯃꯤꯁꯟꯗꯨꯗꯅ ꯂꯨꯄꯥ ꯂꯤꯁꯤꯡ ꯃꯔꯔꯤꯐꯨꯒ ꯍꯥꯏ ꯄꯥꯏꯕꯦꯇꯗꯤꯣ
ꯑꯁ ꯑꯩ ꯕ꯭ꯔꯦꯗꯀ ꯇꯝꯃꯔꯣꯏꯗ
ꯑꯦꯀ꯭ꯋꯦꯠꯇꯣ ꯊꯥꯖꯤꯜꯂꯒ ꯄꯥꯁ ꯇꯧꯔ ꯑꯩ ꯇꯝ ꯌꯥꯗ꯭ꯔꯣ ꯀꯩꯅꯣ ꯅꯠ ꯇꯧ ꯇꯧ ꯇꯧꯔꯁꯨ ꯌꯥꯔꯦ ꯑꯗꯨꯗꯤ ꯄꯨꯟꯅ ꯇꯧꯃꯤꯟꯅꯔꯁꯨ ꯌꯥꯏ ꯑꯗ ꯑꯩ ꯐꯪ ꯅꯦꯠꯇꯣ ꯐꯪꯗ꯭ꯔꯁꯨ ꯇꯥꯟꯅꯔꯤꯀꯥꯟꯗ ꯕꯦꯠꯇꯣ ꯂꯣꯏꯁꯤꯜꯂꯛꯄ ꯌꯥꯏ ꯑꯩꯈꯣꯏꯅ ꯐꯅ ꯑꯣꯖꯥ ꯑꯣꯏꯅꯤꯡꯉꯁꯨ ꯑꯃ ꯇꯧꯔ ꯑꯦꯝ ꯑꯦ ꯂꯣꯏꯔꯦ ꯍꯥꯏꯔꯒ ꯂꯧꯧꯕꯐꯝ ꯈꯪꯗ꯭ꯔꯕꯗꯨꯣ ꯂꯩꯗꯧꯗꯣ ꯇꯧꯔꯦ ꯍꯥꯏꯔꯒ ꯕꯦꯠ ꯄꯥꯁ ꯇꯧꯔꯦ ꯍꯥꯏꯔꯗꯤ ꯑꯉꯥꯡꯒꯤ ꯁ꯭ꯀꯨꯜ ꯑꯃꯗ ꯊꯥꯛ ꯂꯥꯎꯅ ꯃꯇꯝ ꯈꯔ ꯄꯨꯁꯟꯒꯦꯗꯣ ꯌꯥꯔꯑꯅꯤ ꯕꯦꯠ ꯌꯥꯎꯔꯕꯅꯤꯅ ꯑꯦꯝ ꯑꯦꯒ ꯂꯣꯏꯔꯕꯅꯤꯅ ꯅꯦꯇꯣꯞ ꯐꯥꯎꯗ꯭ꯔꯤꯗ ꯑꯗꯒꯤ ꯑꯦꯛꯁꯄꯤꯔꯤꯌꯦꯟꯁꯇꯣ ꯈꯔ ꯇꯥꯜꯂꯒ ꯆꯍꯤ ꯑꯅꯤ ꯄꯨꯔꯤ ꯑꯍꯨꯝ ꯄꯨꯔꯤ ꯍꯥꯏꯔꯗꯤ ꯍꯌꯦꯡꯤ ꯑꯩꯆ ꯗꯨꯣ ꯇꯛ ꯂꯥꯎ ꯐꯥꯎꯔꯛꯄꯒ ꯇꯥꯏꯃꯤꯡ ꯆꯥ ꯀꯣꯂꯦꯨ ꯏꯂꯚꯦꯟ ꯇꯨꯌꯦꯞ ꯐꯥꯎꯗꯤ ꯆꯪꯕꯗ ꯑꯗꯨꯝ ꯏꯂꯚꯦꯟ ꯇꯨꯌꯦꯞ ꯐꯥꯎ ꯆꯪꯈꯤꯗꯀꯣ
ꯑꯦꯚꯋꯚ ꯀꯂꯕꯅꯤ
ꯍꯣꯏ ꯑꯗꯨꯅꯦ ꯑꯗꯨ ꯑꯗꯣ ꯏꯂꯚꯦꯟ ꯇꯨꯌꯦꯦꯜꯚ ꯍꯥꯏꯗꯣ ꯕꯦꯠ ꯄꯥꯁ ꯇꯧꯔꯦ ꯑꯗꯩ ꯅꯦꯠ ꯐꯥꯎꯅ ꯍꯛꯇ ꯑꯦꯝ ꯑꯦ ꯂꯣꯏꯅ ꯍꯦꯛꯇ ꯆꯪꯉꯨ ꯌꯥꯔ ꯑꯗꯨꯝꯕ ꯑꯣꯖꯥ ꯃꯌꯥꯝ ꯂꯒꯅꯤ ꯑꯦꯛꯁꯄꯤꯔꯤꯦꯟꯁ ꯑꯃ ꯍꯥꯡꯉꯛꯀꯅꯤ ꯑꯗꯨꯅ ꯑꯃꯨꯛ ꯁ꯭ꯀꯨꯜ ꯑꯗꯨꯛꯇ ꯀ꯭ꯂꯥꯁ ꯇꯦꯟ ꯐꯧꯒꯤ ꯑꯦꯛꯁꯄꯤꯔꯤꯌꯦꯟꯁ ꯆꯍꯤ ꯑꯅꯤ ꯑꯍꯔꯛꯑꯦ ꯂꯩꯔꯛꯑꯦ ꯀꯥꯏꯅ ꯍꯥꯏꯅꯕ
ꯑꯣ ꯕꯦꯠꯁꯦ ꯆꯍꯤ ꯀꯌꯥꯅꯣ ꯇꯝꯗꯣꯏꯁꯦ
ꯍ
ꯃꯤ ꯃꯔꯤ ꯍꯥꯏꯅꯤꯕ
ꯑꯅꯤꯒꯗꯅꯤ ꯑꯅꯤꯅꯤꯅ ꯑꯗꯨꯗꯤ ꯀꯩꯅꯣ ꯇꯧꯗꯧꯅ ꯄꯤ ꯑꯩꯆ ꯗ ꯅꯦꯠ ꯊꯥ ꯊꯥꯟꯅ ꯇꯧꯔꯁꯨ ꯌꯥꯏ ꯐꯥꯎꯖꯤꯜꯂꯛꯑꯁꯨ ꯇꯧ ꯇꯧ ꯑꯗꯨꯝ ꯇꯧꯔꯖꯥꯔꯦꯗ ꯑꯗꯨꯒꯤ
ꯇꯜꯂꯦꯅꯦ ꯀꯨꯋꯦꯠ ꯑꯃꯨꯛ ꯊꯕꯥꯗꯣ
ꯀꯩꯗꯧꯋꯒꯦ ꯍꯥꯏꯗ ꯄ꯭ꯂꯥꯟ ꯑꯩ ꯈꯜꯂꯤꯕꯅ ꯊꯥꯗꯣꯏꯅ ꯑꯗꯒꯤ ꯍꯥꯏꯔꯤꯕ ꯄ꯭ꯂꯥꯟ ꯃꯌꯥꯝꯗꯣ ꯑꯃꯨꯛ ꯣꯝꯗ ꯑꯦꯖꯦꯟꯁꯤꯒꯤꯁ ꯑꯃꯨꯛ ꯊꯥꯔꯒ ꯑꯃꯨ ꯇ꯭ꯔꯥꯏ ꯇꯧꯈꯤꯅꯤ ꯁꯣꯗꯨꯛꯎꯁꯤꯜꯂꯑꯗꯤ ꯁꯣꯝ ꯄ꯭ꯂꯥꯟꯌꯥꯝꯣ ꯂꯣꯏ ꯇꯣꯛꯊꯑꯦ
ꯑꯩ ꯕꯦꯠꯀ ꯇꯥꯃꯔꯣꯏꯗ ꯀ ꯅꯉꯣꯏꯗꯧ ꯑꯩ ꯀꯣꯛꯁꯤꯔꯩ ꯃꯦ ꯄꯦꯦꯟꯤ ꯇꯧꯕꯔ ꯈꯟꯕ ꯈꯟꯗꯕꯒꯦ ꯃꯥ
ꯍꯧꯒꯂꯣ ꯍꯣꯏ ꯄꯤꯆ ꯗꯤ ꯑꯣꯟꯂꯤꯐꯧꯗꯤ ꯐꯪꯕ ꯌꯥꯏꯗ ꯅꯦꯠ ꯐꯪꯍꯧꯗ꯭ꯔꯐꯥꯎꯁꯨ ꯌꯥꯔꯣꯏ ꯐꯪꯗ꯭ꯔꯃꯛꯁꯨ ꯑꯍꯥꯟꯕꯗ
ꯑꯗꯣ ꯄꯤꯆ ꯗꯣ ꯈꯟꯖꯤꯟꯈ꯭ꯔꯗꯤ ꯐꯔꯦꯅꯦ ꯑꯦ ꯍꯧꯖꯤꯛ ꯏꯁꯀꯣꯂꯔ ꯁꯀꯣꯂꯔ ꯆꯗ ꯑꯗꯨ ꯕꯦꯗ ꯇꯝꯖꯥꯂ
ꯇꯝꯕꯖꯝ
ꯎꯝ
ꯄꯦꯁ ꯗꯤ ꯑꯣꯅꯤꯗꯣ ꯈꯛ ꯑꯣꯏꯔꯗꯤ꫰ ꯇꯧꯕꯕꯨ ꯌꯥꯔꯗꯤ ꯑꯦꯝ ꯌꯨꯗ ꯅꯠꯇ꯭ꯔꯒꯁꯨ ꯑꯣꯖꯥ ꯇꯧꯕ ꯌꯥꯕ ꯃꯌꯥꯝ ꯂꯩꯗꯅ
ꯑꯣ
ꯑꯃ ꯂꯦꯛꯇ ꯇꯧꯔ ꯂꯣꯏ ꯇꯧ ꯇꯧꯅ ꯑꯃꯨꯛ ꯇꯥꯟꯅꯔ ꯂꯣꯏ ꯑꯇꯩꯗꯣ ꯑꯍꯥꯟꯕ ꯇꯧꯕ ꯐꯪꯒꯗꯤ
ꯑꯗꯨꯗꯤ ꯄꯩꯁꯥ ꯐꯪꯦ ꯄꯩꯁꯥ ꯐꯪ
ꯗꯤ ꯑꯥꯔ ꯑꯦꯐ ꯂꯧꯔꯗꯤ ꯐꯪꯉꯦ ꯍꯥꯏꯕꯅꯤ ꯑꯣꯖꯥ ꯇꯧꯒ ꯌꯥꯕ ꯑꯣꯖꯥꯝꯗꯣ ꯐꯪꯉꯗꯤ ꯍꯥꯏꯗꯤ ꯄꯩꯁꯥ ꯎꯝ ꯐꯪꯉꯦ ꯍꯥꯏꯕꯅꯦꯕ ꯄꯩꯁꯥꯗꯣ ꯀꯩꯅꯣꯗꯩ ꯊꯥꯗꯣꯏꯅꯤꯅ ꯆꯞ ꯃꯥꯟꯅꯩ ꯍꯥꯏꯕꯅꯦꯕ ꯑꯗꯨꯗꯨꯅ ꯈꯟꯕꯨ ꯈꯜꯂꯗꯤ ꯇꯧ ꯌꯥꯕ ꯑꯣꯖꯥꯗꯨꯕꯨ ꯐꯪꯉꯗꯤ ꯐꯪꯅꯗꯕ ꯑꯗꯨꯕꯨ ꯐꯪꯉꯅꯤꯀꯣ ꯍꯧꯖꯤꯛꯀꯤ ꯑꯃꯗꯨꯗꯤ ꯇꯧ ꯇꯧꯅ ꯑꯗꯨꯝ ꯇꯥꯅꯕ ꯌꯥꯏꯗꯅ ꯀꯩꯅꯣꯁꯨ ꯆꯍꯤ ꯆꯍꯤꯁꯨ ꯃꯥꯡꯗꯕ ꯇꯧꯁꯟꯕꯗ
ꯆꯍꯤ ꯈꯨ ꯀ ꯀꯧꯗꯅꯦ
ꯎꯝ ꯀꯧꯔꯛꯇꯕ ꯆꯍꯤꯁꯨ ꯌꯥꯎꯔꯛꯀꯅꯤ ꯃꯣꯏ ꯁꯤꯠ ꯍꯥꯡꯗ꯭ꯔꯗꯤ ꯍꯥꯏꯕꯗꯤ ꯆꯍꯤ ꯑꯃꯃꯝꯈꯛ ꯅꯠꯇꯦꯕ ꯂꯩꯗꯨꯗꯣ ꯆꯍꯤ ꯃꯔꯤ ꯃꯉꯥ ꯃꯔꯤ ꯃꯉꯥ ꯂꯩꯅ ꯑꯗꯨꯣꯏꯅ ꯑꯣꯖꯥꯗ ꯍꯥꯡꯗ꯭ꯔꯔꯗꯤ ꯍꯟꯗꯛ ꯑꯅꯤꯛ ꯀꯧꯁꯤꯜꯂꯤꯗꯨꯅꯦꯣ ꯍꯟꯗꯛ ꯑꯃꯃꯨꯛ ꯀꯧꯤꯗ ꯑꯗꯨꯅ ꯅꯨꯄꯥ ꯍꯥꯡꯉꯔꯣꯏꯕ ꯑꯦꯝ ꯌꯨꯒꯤꯗꯤ ꯑꯇꯣꯞꯄ ꯑꯣꯖꯥ ꯍꯥꯡꯉꯝꯒꯗ꯭ꯔꯥ
ꯑꯁꯥꯝ ꯆꯠꯂ ꯇꯧꯔꯨꯕꯅ ꯐꯔꯦ
ꯍꯣꯏ ꯑꯗꯨ ꯑꯣꯏꯔꯁꯨ ꯈꯟꯕꯨ ꯈꯜꯂꯗꯤ ꯆꯠꯂꯁꯨ ꯌꯥꯏꯗꯅ
ꯑꯩ ꯀꯣꯛꯁꯦ ꯕ꯭ꯂꯦꯠꯀ ꯑꯝꯇ ꯌꯥꯎꯗꯦ ꯅꯦꯠ ꯈꯛꯇꯪ ꯂꯩꯔꯦ ꯀꯣꯛꯁꯤꯗ
ꯑꯁ ꯑꯩ ꯦꯁꯁꯨꯎꯜꯂꯛꯦꯅꯤ ꯅꯠꯇ ꯐꯥꯎꯗ ꯃꯥꯟꯜꯂꯛꯇꯗꯅ
ꯑꯗꯣ ꯃꯣꯏ ꯑ ꯕꯤ ꯁꯤꯗꯣ ꯆꯍꯤ ꯈꯨꯗꯤꯡꯒꯤ ꯀꯧꯖꯂ
ꯀꯧꯔꯝꯒꯅꯨ ꯀꯩꯅꯣ ꯇꯨ ꯊꯥꯎꯖꯟ ꯀꯌꯥꯒꯤꯅꯣꯗ ꯍꯥꯏꯗꯣꯛꯈꯤꯗꯣ ꯅꯥꯏꯟꯇꯤꯟꯒꯤꯔ ꯑꯗꯨꯩ ꯉꯔꯥꯡ ꯉꯔꯥꯡꯗꯨ ꯀꯩꯅꯣ ꯄꯥꯎ ꯃꯤꯐꯝ ꯐꯝꯗꯅ ꯀꯩꯅꯣ ꯇꯧꯈꯤꯗꯣ ꯈꯣꯡꯖꯪ ꯆꯪꯍꯗꯅ ꯂꯝꯕꯤ ꯅꯥꯀꯟꯅ ꯀꯩꯅꯣ ꯇꯧꯈꯤꯗꯣ ꯀꯩꯅꯣ ꯃꯥꯏꯗ ꯄ꯭ꯔꯣꯇꯦꯁ ꯐꯝꯗꯅ ꯃꯣꯏ ꯊꯕꯛ ꯍꯥꯏꯗꯣꯛꯇꯕꯤꯩꯗꯔ ꯅꯥꯏꯟꯇꯤꯟ ꯕꯤ ꯑꯦꯖꯇꯒꯤ ꯑꯗꯨ ꯈꯪꯗꯦ ꯅ ꯃꯡꯆꯦꯟ ꯌꯦꯡꯉꯨꯕꯅꯤ ꯁꯝ ꯀꯛꯎꯏ ꯉꯁꯤ ꯑ ꯐꯖ ꯊꯣꯛ ꯂꯩꯔꯝꯃꯦ
ꯆꯍꯤ ꯈꯨꯗꯤꯡꯒꯤ ꯇꯧꯈꯔꯗꯤ ꯐ ꯑꯗꯨꯒꯕ ꯕꯤꯠꯀ ꯇꯦꯛꯑꯕ
ꯑꯅꯦ ꯃꯅꯤꯄꯨꯔꯅꯤꯗ꯭ꯔꯥ ꯑꯩ ꯃꯥꯒꯤꯦ ꯍꯥꯟꯅꯒ ꯃꯥꯟꯅꯔꯝꯗ꯭ꯔꯦꯅꯦ ꯑꯁ ꯑꯩ ꯃꯥꯏꯁꯦ ꯍꯧꯖꯤꯛ ꯎꯕ ꯃꯤꯅꯒꯗꯤ ꯀꯩꯝ ꯈꯪꯉꯣꯏ ꯍꯥꯏ ꯁꯨꯃꯥꯏꯅ ꯂꯩꯖꯦ
ꯎꯝ
ꯍꯥꯟꯅꯒꯤꯗꯨ ꯑꯣꯏꯗꯦ
ꯀꯥꯎꯕ ꯀꯥꯎꯔꯦ ꯍꯥꯏꯅꯤꯗ
ꯄꯨꯔꯥ ꯆꯦꯟꯖ ꯇꯧ ꯂꯩꯔꯝꯃꯤꯅꯦ ꯅꯪꯒꯤꯗꯤ ꯐꯈ꯭ꯔꯕ ꯃꯥꯁꯦ ꯈꯜꯂꯝꯕꯗꯣ
ꯑꯃꯨꯛ ꯍꯧꯔꯛꯑꯦ ꯑꯃꯣ ꯏꯁꯤꯡ ꯀꯥꯟꯅꯗꯕꯤꯔꯣ ꯀꯩꯅꯣ
ꯑꯁ ꯑꯩꯗꯤ ꯐꯈ꯭ꯔꯦ ꯐꯅꯌꯥꯝ ꯑꯁ ꯅꯥꯜꯂꯦ ꯍꯧꯖꯤꯛꯇꯤ ꯐꯅꯝ ꯁꯝ ꯌꯨꯝ ꯅꯥꯀꯟ ꯈꯛ ꯀꯛꯄꯅꯤ ꯂꯨꯈꯐꯝ ꯀꯛꯇꯕꯤꯗ ꯑꯐꯟꯕꯁꯤꯡꯗꯣ ꯂꯧꯊꯣꯛꯂ ꯑꯗꯨꯒ ꯐꯠꯖꯔꯦ ꯂꯨꯈꯝ ꯈꯥꯛꯄꯤꯅꯤ ꯍꯟꯗꯛꯇꯤ
ꯎꯝ
ꯅꯅꯥ ꯀꯅꯥ ꯕꯣꯜ ꯌꯦꯡꯉꯦ ꯍꯣꯔꯦꯟ ꯌꯦꯡꯗꯣꯏꯅꯤ ꯀꯩꯅꯣ ꯕꯥꯔꯣ ꯃꯈꯥꯏ ꯐ꯭ꯔꯥꯟꯁꯀ ꯏꯁꯄꯦꯟꯗ